ꯑꯕ꯭ꯔꯣ ꯀꯩꯗꯧꯔꯤꯅꯣ
ꯑꯩꯔꯣ ꯍꯤꯟꯖꯥꯡ ꯊꯣꯡꯒꯦ ꯇꯧꯔꯤꯌꯦ
ꯀꯩꯅꯣ ꯀꯩ ꯏꯟꯖꯥꯡ
ꯑꯩꯒꯤꯗꯤ ꯄꯨꯂꯞ ꯌꯥꯟꯁꯟꯅꯔꯦꯗ ꯌꯦꯟꯁꯥꯡꯁꯦ
ꯑꯩꯗꯤ ꯍꯧꯒꯠꯂꯕꯣ
ꯍꯧꯒꯠꯄꯒꯤꯅꯦ ꯏꯟꯖꯥꯡ ꯊꯣꯡꯒꯦ ꯍꯥꯏꯁꯦ ꯇꯨꯝꯃꯒꯗꯤ ꯊꯣꯡꯕ ꯌꯥꯗꯦꯅ
ꯈꯪꯉꯤ ꯈꯪꯉꯤ ꯍꯧꯖꯤꯛꯗꯤ
ꯀꯩꯗꯧꯏꯅꯣ
ꯅꯪ ꯐꯣꯟ ꯇꯧꯔꯤꯅꯦ ꯀꯩꯅꯣ
ꯎꯝ ꯅꯪ ꯌꯨꯝꯗ ꯂꯩꯕ꯭ꯔꯣ
ꯅꯦꯈꯣꯏ ꯃꯥꯅꯦ ꯃꯗ ꯂꯩ
ꯃꯥꯜꯂꯦꯕ ꯑꯩꯁꯨ
ꯎꯝ
ꯀꯩꯅꯣ ꯁꯟꯗꯦ ꯁ꯭ꯀꯨꯜ ꯁꯟꯗꯦ ꯁ꯭ꯀꯨꯜꯒꯗꯣ ꯇꯥꯕ ꯆꯠꯂꯣ
ꯆꯂꯔꯤ ꯊꯟꯗ꯭ꯔ
ꯑꯁ ꯄꯈꯪ ꯌꯥꯝ ꯁꯥꯏꯗ ꯅꯣꯏꯁꯨ ꯄꯥꯈꯪ ꯌꯥꯝ ꯁꯥꯔꯤꯗꯣ ꯀꯩꯒꯤꯅꯣ ꯆꯍꯤ ꯏꯁꯨ ꯁꯨꯗꯈꯩ
ꯏꯅꯤꯗꯥ ꯍꯥꯏ ꯑꯗꯨꯒꯤ
ꯃꯊꯟꯗ ꯑꯣꯏꯔꯁꯨ ꯆꯠꯂꯣ ꯑꯗꯨꯝ
ꯑꯦ ꯄꯇ ꯑꯩ ꯇꯧꯔꯨꯨꯔ꯭ꯔꯦ ꯑꯩꯗꯤ ꯆꯠꯇ ꯌꯥꯔꯅꯤ
ꯍꯦ ꯑꯗꯨꯃꯥꯏꯅ ꯈꯟꯒꯅꯨ ꯑꯗꯨꯃꯥꯏꯅ ꯈꯜꯂꯗꯤ ꯅꯪ ꯑꯉꯥꯡ ꯑꯣꯏꯔꯤꯕꯀꯣ
ꯅꯗ꯭ꯔꯦ ꯇꯂꯕ ꯆꯆꯥꯕꯣ
ꯆꯠꯇꯦ
ꯃꯤꯇꯩꯒꯤ
ꯑꯩ ꯆꯠꯅꯤꯡꯉꯥꯏ ꯃꯐꯝ ꯂꯩꯇꯦ
ꯃꯈꯣꯏ ꯀꯇꯦꯟ ꯑꯃ ꯇꯧꯔꯒ ꯆꯥꯔꯁꯨ ꯇꯠꯇꯦ ꯂꯨꯠꯇꯨꯅ ꯂꯩ
ꯑꯦ ꯑꯗꯨꯃꯥꯏꯅ ꯍꯥꯏꯔꯗꯨꯅꯦ
ꯁꯀꯦ ꯁꯀꯦ
ꯗꯤ ꯏꯁ ꯁꯥꯎꯔꯝꯃꯤ ꯅꯪꯕꯣ
ꯁꯥꯎꯗꯦ ꯃꯥꯗꯤ
ꯀꯩꯗꯧꯔꯒ ꯂꯩꯔꯤꯅꯣ ꯅꯪꯗꯤ
ꯎꯝ ꯀꯩ ꯍꯤꯟꯖꯥꯡ ꯆꯥꯒꯦ
ꯉꯁꯤꯁꯦ ꯁꯣꯏꯕꯨꯝ ꯆꯥꯏꯌꯦ
ꯑꯁ ꯍꯥꯎꯇꯦꯀꯣ
ꯀꯅꯥ ꯀꯅꯥ ꯂꯩꯒꯦ ꯅꯪꯗꯤ
ꯏꯆꯦꯒ ꯂꯩꯌꯦ
ꯑꯥ
ꯀꯩꯅꯣ ꯅꯃꯥꯟꯅꯕꯒꯤ ꯈꯣꯟꯖꯦꯜꯔꯣ
ꯅꯪ ꯎꯝ ꯍꯥꯏ ꯁꯤꯀꯩꯇꯧꯒ‌ꯦ ꯀꯠꯇꫭꯏꯅꫭ ꯅꯪ
ꯑꯩ ꯌꯨꯝ ꯄꯥꯟꯈ꯭ꯔꯒꯦ ꯈꯜꯂꯦ
ꯂꯤꯀꯥꯏꯗ ꯄꯥꯥꯡꯒꯦ ꯍꯥꯏꯅꫭ
ꯅꯨꯄꯥ ꯊꯤꯔꯛꯑꯣ
ꯍꯝ ꯍꯝ ꯊꯤꯌꯨ ꯀꯩꯅꯣ ꯅꯨꯄꯥꯗꯤ ꯌꯨꯝꯗ ꯆꯨꯕꯗꫭ ꯌꯥꯝ ꯌꯨꯏꯌ‌ꯦ ꯇꯜꯂ‌ꯦ ꯑꯗꯨꯒꯤ ꯊꫭꯛꯂꯛꯄꯅ‌ꯦ
ꯑꯁ ꯅꯪꯒꯤ ꯅꯪꯒꯤ ꯐꯣꯟꯗꯣ ꯅꯪ ꯅꯪꯒꯤ ꯐꯣꯟꯗꯣ ꯀꯩꯅꯣ ꯇꯧꯗꯕꯒꯤꯔꯣ ꯔꯤꯆꯥꯔꯖ ꯂꯩꯇꯕꯒꯤꯔꯣ
ꯎꯝ
ꯅꯨꯡꯉꯥꯏꯇꯦꯅꯦꯍꯦ ꯑꯉꯥꯡꯁꯦ
ꯑꯩ ꯄꯩꯁ ꯄꯥꯏꯗꯤꯍ‌ꯦ ꯇꫭꯂꫭꯞꯁꯨ ꯆꯥꯗ‌ꯦꯅ‌ꯦꯍ‌ꯦ ꯅꯪ ꯀꫭꯂꯦꯁ ꯀꯩ ꯀꯨꯂ‌ꯦꯁ ꯇꯝꯒꯦ
ꯍꯥꯏꯗꯣꯛꯑꯣꯏ ꯅꯪꯅ ꯇꯝꯕ ꯀꯣꯂꯦꯖꯇꯣ ꯑꯩꯁꯨ ꯇꯝꯃꯦ
ꯇ‌ꯦꯅꯔꯗꯤ ꯀ꯭ꯂꯥꯁꯇꯤ
ꯑꯩꯁꯦ ꯐꯣꯔꯠꯅꯦ
ꯑꯣ ꯐꯣꯔꯠ ꯁꯤꯃꯤꯁꯇꫪꯔꯣ
ꯍꯣꯏ
ꯉꯝꯈꯩꯅꯦ
ꯌꯥꯝꯃꯦ ꯍꯣꯏ ꯑꯩꯈꯣꯏꯗꯤ ꯑꯍꯟꯅꯤ ꯀꯩꯅꯣ ꯅꯣꯏ
ꯑꯣ ꯌꯨꯝ ꯑꯃꯨꯛ ꯀꯨꯝꯒꯣꯏꯗꯔꯉꯥ ꯌꯨꯝꯗꯥ
ꯑ ꯍꯣꯏ ꯀꯨꯝꯗꫭꯏꯅꯦ ꯀꯨꯝꯒꯅꯤ ꯀꯨꯝꯒꯅꯤ ꯅꯪ ꯅꯪ ꯑꯩꯕꯨ ꯅꯤꯡꯖꯪꯕ꯭ꯔꯥ ꯇꯥ ꯂꯥꯛꯑꯣꯏꯅ ꯅꯪ ꯑꯩꯕꯨ ꯅꯤꯡꯖꯪꯕ ꯃꯥꯜꯂꯦꯀꯣ
ꯉꯍꯥꯟꯈꯩ ꯂꯛꯅꯕꯗꫭ ꯑꯗꯨ ꯂꯥꯛꯑꯣ ꯂꯥꯛꯑꯣ ꯊꯨꯅ ꯂꯥꯛꯑꯣ ꯍꯣꯏ ꯍꯣꯏ ꯍꯣꯏ ꯅꯪ ꯃꯔꯛ ꯃꯔꯛ ꯇꯀꯣ
ꯑ
ꯂꯥꯛꯎꯨ ꯀꯣ
ꯍꯣꯏ ꯂꯥꯛꯀꯦ
ꯎꯝ ꯀꯩ ꯅꯨꯃꯤꯠꯇ ꯂꯥꯛꯀꯦ ꯍꯥꯏꯅꯣ
ꯎꯝ ꯕꫭꯜ ꯐꯥꯏꯅꯦꯜ ꯌꯦꯡꯕ ꯂꯥꯛꯀꯦ
ꯍꯥꯥ ꯐꯥꯏꯅ‌ꯦꯜ
ꯍꯣꯏ ꯀꯩꯅꯣ ꯇꯧꯔ ꯕꯣꯜ ꯐꯩꯅꯦꯜꯗꯣ ꯑꯩꯈꯣꯏ ꯈꯨꯟ ꯄꯨꯜꯂꯞ ꯌꯦꯡꯒꯗ꯭ꯔꯣꯅꯦ
ꯑꯝ ꯇꫪꯤꯅ ꯍꯥꯏꯒꯤꯅ‌ꯦ
ꯑꯩꯈꯣꯏꯒꯤ ꯎ ꯅꯣꯏꯒꯤ ꯅꯌꯥꯝꯕ ꯎ ꯈꯔ ꯌꯨꯕꯗꯣ
ꯈꯟꯗꯕ꯭ꯔꯣ ꯑꯩꯈꯣꯏꯒꯤ ꯂ‌ꯦꯡꯒ ꯑꯩꯈꯣꯏ ꯇꯤꯟꯅꯕ ꯅꯣꯏꯒꯤꯅ ꯏꯌꯥꯝꯕꯗꯣ
ꯑꯣ ꯈꯪꯉ‌ꯦ ꯈꯪꯉ‌ꯦ
ꯑꯩꯁꯨ ꯈꯪꯗ‌ꯦꯗ
ꯑꯉꯥꯡꯒꯩꯖꯨ ꯄꯥꯎꯇꯥꯗꯤ ꯑꯗ‌ꯦ ꯑꯗꯨꯒꯨꯝꯗꯤ
ꯑꯣ ꯑꯩ ꯑꯩꯅ ꯕꯣꯜ ꯌꯦꯡꯒꯦ ꯍꯥꯏꯔꯗꯤ ꯂꯥꯛꯀꯦ
ꯕꯣꯔ ꯌꯦꯡꯕ꯭ꯔꯣ ꯅꯪ ꯏꯝꯐꯥꯜ ꯂꯩꯕꯖ‌ꯦ
ꯎꯝ ꯌꯦꯡꯗ‌ꯦ ꯑꯩꯗꯤ ꯕꫭꯜ ꯌꯦꯡꯗꯤꯌꯦ
ꯀꯩꯗꯧꯔꯒ ꯂꯩꯕ꯭ꯔ ꯑꯗꯨꯗꯤ
ꯑꯗꯨꯝ ꯆꯥꯕꯒ ꯇꯨꯝꯕꯒ ꯇꯧꯋꯦ
ꯀ ꯍꯤꯟꯖꯥꯡ ꯆꯔꯒꯤ
ꯑꯩꯁꯦ ꯀꯩ ꯀꯩꯅꯣ ꯀꯩ ꯀꯩꯅꯣ ꯂꯣꯏꯅ ꯌꯥꯟꯅꯔꯦ ꯑꯗꯨꯝ ꯊꯣꯡꯕꯗꯣ
ꯌꯥꯗꯕꯤꯅ ꯁꯥꯗꯟꯣꯏꯕꯅꯤ ꯌꯥꯗꯕꯤꯅꯤ ꯅꯅꯨꯡꯁꯤꯦ
ꯀꯪꯅꯕ ꯍꯤꯗꯥꯛ ꯄꯌꯣ
ꯆꯥꯕ ꯇ ꯆꯥ ꯇ ꯋꯥꯔꯤ ꯌꯥꯔꯅꯤ
ꯑꯗꯨꯅꯦ ꯀꯪꯅꯕ ꯍꯤꯗꯥꯛ ꯅꯪꯅ ꯄꯤꯕꯤꯒꯦꯔꯥ
ꯑꯩ ꯄꯩꯁꯥ ꯂꯩꯇꯦ ꯊꯣꯡ ꯍꯥꯞꯇꯦꯅꯦ ꯑꯩ ꯀꯩꯅꯣ
ꯑꯗꯣ ꯑꯩꯒꯤꯗꯃꯛꯇꯗꯤ ꯅꯪ ꯐꯣꯟ ꯕꯦꯂꯦꯟꯁꯇꯣ ꯍꯥꯞꯇ꯭ꯔꯁꯨ ꯌꯥꯏꯌꯦꯗꯅ ꯂꯩꯕꯤꯌꯣ
ꯎ ꯆꯂ ꯑꯇꯦ ꯑꯩ ꯐꯣ ꯍꯥꯅꯤꯡꯗꯦꯕ ꯑꯗꯨꯒꯤꯅꯤ ꯍꯅꯤ ꯍꯥꯥꯟ ꯍ ꯍꯥꯔꯅꯤ
ꯑꯁ ꯑꯗꯨꯗꯤ ꯄꯩꯁꯥ ꯂꯩꯌꯦꯦ ꯀꯩꯅꯣ ꯅꯪ ꯑꯩꯈꯣꯏ ꯑꯩꯈꯣꯏ ꯏꯕꯨꯡꯈꯣꯏꯗ ꯂꯥꯛꯄ ꯅꯨꯄꯥꯗꯣ ꯑꯩꯈꯣꯏ ꯑꯩꯈꯣꯏ ꯏꯕꯨꯡꯍꯣꯏꯗ ꯂꯩꯕ ꯅꯨꯄꯥꯗꯣ
ꯎꯝ
ꯆꯠꯈ꯭ꯔꯕ ꯃꯥꯗꯤ
ꯍꯂ ꯑꯦꯔꯤꯗ ꯋꯥꯠꯂꯤ ꯍꯥꯏꯅꯤ ꯍꯥꯏ ꯁꯤꯗ ꯋꯥꯂꯤ ꯖꯨꯂꯥꯏ ꯊꯥꯗ ꯆꯠꯀꯅꯤ ꯍꯥꯏꯕꯅꯤ
ꯍꯗꯛꯁꯦ ꯑꯗꯨ ꯂꯥꯏꯒꯅꯦꯍꯦ
ꯈꯪꯗꯦꯠ ꯗꯦꯠ ꯄꯩ ꯈꯥ ꯉꯝꯗꯦ ꯇꯝꯕ ꯉꯝꯗꯦ ꯃꯥ
ꯑꯣ
ꯌꯥ ꯑꯗꯨꯅꯦ ꯍꯧ ꯊꯦꯡꯉꯤꯨꯅ ꯂꯩ ꯆꯥꯔ ꯇꯅ ꯂꯩꯅꯤ
ꯅꯪꯉꯣꯟꯗꯒꯤ ꯑꯃꯨꯛ ꯍꯦꯟꯅ ꯊꯦꯡꯕ꯭ꯔꯥ
ꯇꯥ꯭ꯔꯣ
ꯇꯌꯦ ꯇꯌꯦ
ꯑꯗꯨ ꯇꯣꯂꯂ ꯏꯅ ꯆꯥꯔꯒ
ꯅꯪꯉꯣꯟꯗꯒꯤ ꯑꯃꯨꯛꯀ ꯍꯦꯟꯅ ꯊꯦꯡꯈ꯭ꯔꯕ
ꯍꯣꯏ
ꯏꯕꯣꯛꯅ ꯆꯩꯥꯏꯗ꯭ꯔꯣ
ꯉꯁꯥꯏꯁꯨ ꯆꯩꯕꯅꯤ ꯉꯁꯥꯏ ꯍꯒꯠꯄꯗꯨ ꯃꯄꯟ ꯃꯈꯥꯏꯗ ꯍꯧꯒꯠ ꯂꯤꯅꯦ ꯑꯩ ꯉꯁꯤ ꯆꯥꯔꯖ ꯆꯠꯇꯦ ꯆꯥꯔꯖ ꯆꯠꯇꯦ ꯆꯥꯏ ꯅꯣꯡ ꯇꯥꯕꯒꯤ
ꯅꯣꯡ ꯇꯥꯔꯗꯤ ꯆꯔꯖ ꯆꯠꯅꯗꯕ꯭ꯔꯣ ꯀꯩꯅꯣ
ꯅꯣꯡꯁꯨ ꯇꯥꯏ ꯌꯦꯡꯉꯤ ꯅꯨꯡꯗꯥꯡꯗꯣ ꯋꯥꯔꯕ ꯏꯁꯥꯁꯦ
ꯑꯣ ꯏꯆꯦ ꯑꯩꯈꯣꯏꯗꯣ
ꯎꯝ
ꯃꯃꯥꯡꯗ ꯊꯣꯛꯑꯒ ꯏꯁꯩ ꯁꯛꯄ꯭ꯔꯣ
ꯑꯩ ꯈꯪꯗꯦ ꯆꯔꯖ ꯆꯠꯇꯦ
ꯉꯍꯥꯟꯒꯩ ꯆꯠꯄꯗꯣ
ꯈꯪꯗꯦ ꯑꯩ ꯆꯠꯇ꯭ꯔꯤꯗ ꯆꯥꯡꯅꯕ
ꯑꯁ ꯂꯣꯏꯔꯦꯗꯅ ꯅꯪꯗꯤ ꯆꯔꯁ ꯇꯣ ꯏꯅꯛ ꯅꯛꯈꯩ
ꯍꯩ ꯃꯤꯁꯤ ꯌꯥꯝꯗꯦ ꯆꯔꯁꯇꯣ ꯃꯤꯁꯤ ꯌꯥꯝꯔꯝ ꯃꯣꯏꯅꯦ
ꯎꯝ ꯌꯥꯝꯗꯧ ꯃꯥꯜꯂꯦ ꯉꯁꯤ ꯈꯔ ꯌꯥꯝꯃꯦ ꯍꯥꯏꯕꯒꯨꯝ ꯇꯧꯋꯦ
ꯎꯝ
ꯍꯤꯟꯖꯥꯡ ꯑꯍꯥꯎꯕ ꯆꯥꯅꯕꯀꯣ ꯍꯤꯟꯖꯥꯡ ꯑꯍꯥꯎꯕ ꯆꯥꯅꯕ ꯅꯪ ꯄꯩꯁꯥ ꯊꯥꯔꯛꯑꯣ
ꯑꯣ ꯂꯥꯛ ꯅꯣꯡꯃ ꯅꯣꯡꯃ ꯊꯥꯔꯛꯀꯦ
ꯅꯣꯡꯃ ꯅꯪꯒꯤ ꯅꯣꯡꯃꯗꯣ ꯊꯥꯔꯛꯑꯣ ꯉꯁꯤ
ꯍꯧꯖꯤꯛꯇꯤ ꯖꯤꯄꯦ ꯄꯥꯏꯗꯦ ꯀꯃꯥꯏꯅ ꯊꯥꯗꯣꯏꯅꯣ
ꯑꯁ ꯑꯉꯥꯡꯅꯤꯅꯦ ꯖꯤꯄꯦ ꯄꯥꯏꯗꯕꯁꯦ ꯅꯪꯁꯦ ꯌꯥꯝ ꯑꯉꯥꯡ ꯑꯣꯏꯔꯤꯀꯣ ꯑꯗꯨꯗꯤꯀꯣ
ꯑ ꯑꯗꯨꯒꯤꯅꯦ ꯑꯩꯗꯣ ꯕꯦꯡꯗ ꯆꯀꯦ ꯇꯧꯕꯅꯦꯕ ꯌꯥꯗꯦꯕ ꯁꯪꯗꯦꯕ
ꯑꯣ ꯁꯪꯉꯨ ꯀꯩꯅꯣ ꯅꯪ ꯑꯗꯨꯝ ꯍꯣꯏ
ꯀꯥꯞꯄꯛꯑꯣ ꯀꯞꯄꯛꯑꯣ ꯑꯁ ꯑꯗꯣ ꯑꯁꯦꯡ ꯑꯁꯦꯡꯕꯗꯤ ꯍꯥꯏꯅꯁꯦꯀꯣ ꯅꯪ ꯀꯥꯄꯛꯀꯦ ꯍꯥꯔꯒ ꯀꯥꯄ ꯄꯛ ꯇ꯭ꯔꯗꯤ ꯅꯪ ꯅꯨꯡꯉꯥꯏꯒꯅꯤꯀꯣ ꯅꯪ ꯑꯩꯅ ꯌꯨꯝ ꯂꯥꯛꯄꯗ ꯅꯪ ꯆꯩ ꯆꯥꯔꯦ ꯑꯗꯨꯝ
ꯖꯤꯄꯦ ꯄꯥꯏꯗ꯭ꯔꯤ ꯀꯥꯟꯗ
ꯑꯁ ꯈꯪꯗ꯭ꯔꯦꯅꯦ ꯅꯆꯦ ꯑꯩꯁꯦ ꯑꯁ ꯅꯍꯥꯟ ꯑꯩꯈꯣꯏ ꯁꯥꯏꯀꯜ ꯊꯧꯕꯗꯣ
ꯄꯩꯁꯥ ꯄꯃꯨꯒ ꯇ ꯃꯤꯇ
ꯄꯥꯝꯃꯨꯏꯌꯦ ꯅꯃꯥꯏ ꯀꯤꯟ ꯊꯤꯜꯂꯨꯔ
ꯄꯨꯠꯇꯣ ꯌꯥꯝ ꯌꯥꯝ ꯀꯥꯄꯦ ꯑꯩꯗꯤ ꯌꯥꯗꯦ ꯌꯥꯗꯦ ꯀꯖꯤꯛ ꯈꯛꯇ
ꯑꯣ ꯅꯪ ꯐꯣꯇꯣ ꯀꯥꯞꯇꯕꯩ ///////ꯍ ꯀꯥꯞꯇꯕ ꯍꯦꯛ ꯄꯥꯝꯃꯨꯑ ꯍꯥꯏꯕ꯭ꯔꯥ
ꯎꯝ ꯑꯗꯨꯒꯤꯅꯤ ꯅꯣꯏꯗꯤ ꯌꯥꯝ ꯌꯥꯝ ꯀꯥꯕꯦ
ꯏꯕꯥꯅꯤꯒꯦ ꯐꯨꯇꯣꯗ ꯐꯖꯕꯅꯤ
ꯗꯥꯏꯗꯩ ꯊꯤꯗ ꯂꯣꯏꯔꯦ ꯅꯪꯗꯤ ꯐꯖꯩ ꯂꯣꯏꯔꯦ ꯅꯪꯗꯤ ꯐꯖꯩꯕ
ꯑꯣ ꯑꯩ ꯐꯖꯩꯌꯦ ꯌꯥꯝ ꯐꯩꯑꯦ ꯅꯪꯅ ꯐꯖꯩꯌꯦ ꯍꯥꯏꯕꯗꯣ
ꯍꯣꯏ ꯍꯣꯏ ꯅꯪꯗꯤ ꯌꯥꯔꯤꯕ ꯑꯗꯣ ꯑꯩꯗꯤꯅꯦ ꯁꯝꯁꯨ ꯌꯥꯗ꯭ꯔꯦ ꯂꯣꯢꯔꯦ ꯢꯁꯥꯁꯦ ꯅꯣꯢꯈꯠꯂꯦꯅꯦ ꯌꯗꯥꯔꯦꯅꯦ
ꯑꯁ ꯖꯤꯝ ꯑꯃꯨꯛ ꯆꯠꯂꯣ ꯑꯗꯨꯗꯤ
ꯑꯩ ꯈꯜꯂꯤꯅꯦ ꯖꯤꯝ ꯆꯠꯀꯦ ꯇꯧꯕꯅꯤꯅꯦ
ꯑꯁ ꯄꯩꯁ ꯌꯥꯝ ꯄꯌꯦ ꯃꯤꯗꯤ ꯀꯣ
ꯈꯪꯗꯦ ꯍꯌꯦꯡ ꯆꯠꯄ ꯍꯧꯁꯤꯔꯅ ꯈꯟꯕꯅꯤꯅꯦ ꯑꯗꯨꯃꯥꯏꯅ
ꯍꯌꯦꯡꯁꯦ ꯑꯁ ꯑꯗꯨꯗꯤ ꯄꯩꯁꯥ ꯀꯌꯥ ꯆꯪꯒꯦ
ꯄꯩꯁꯥ ꯑꯦꯗꯃꯤꯁꯟꯅ ꯐꯥꯏꯚ ꯍꯟꯗ꯭ꯔꯦꯗꯗꯨꯀ ꯊꯥꯒꯤꯅ ꯁꯚꯦꯟ ꯍꯟꯗ꯭ꯔꯦꯠ ꯑꯣꯏꯔꯝꯅꯤ
ꯅꯪꯒꯤ ꯄꯩꯁꯥ
ꯇꯥꯡꯉꯤꯅꯦ ꯄ꯭ꯔꯣꯇꯤꯟꯁꯨ ꯇꯥꯡꯉꯤ ꯄ꯭ꯔꯣꯇꯤꯟꯁꯨ ꯇꯥꯡꯉꯤꯅꯦ ꯀ ꯔꯤ ꯄ꯭ꯔꯣꯠꯇꯤꯟꯂꯤꯁꯤꯡ ꯃꯔꯤꯒ ꯑ ꯂꯣꯢꯔꯦꯅꯦ
ꯎ ꯀꯅꯥꯅ ꯂꯩꯕꯤꯗꯣꯏꯅꯣ
ꯈꯪꯗꯦꯅꯦ ꯄꯩꯁꯦ ꯄꯥꯏꯖꯗꯕꯅꯤꯅ ꯀꯣ
ꯏꯕꯣꯜꯇꯨ ꯌꯒꯗꯔꯣ